ꯍꯜꯂꯣ
ꯍꯧꯒꯜ ꯂꯕꯣ
ꯏꯁ ꯍꯔ‌ꯦ ꯍꯜꯂ‌ꯦ ꯑꯩꯕꯨ ꯌꯥꯍꯧ ꯌꯥꯝ ꯊꯦꯡꯕ ꯇꯥꯏꯞꯇ
ꯅꯪ ꯍꯧꯒꯂ‌ꯦ
ꯍꯧꯒꯜꯂꯦ ꯅꯪꯁꯨ ꯍꯧꯒꯜꯂꯦ ꯑꯩꯗꯣ ꯉꯔꯥꯡ ꯀꯩ ꯅꯣꯏ ꯕꯣꯜ ꯌꯦꯡꯕꯅꯦꯕꯀꯣ ꯄꯨꯡ ꯑꯃꯥ ꯐꯥꯎ ꯑꯗꯨ ꯂꯣꯏꯔꯒ ꯇꯨꯝꯕ ꯌꯥꯗꯕ ꯄꯨꯡ ꯑꯅꯤ ꯑꯗꯥꯏ ꯇꯨꯝꯃꯦꯕ ꯑꯗꯨꯏꯅꯦ ꯉꯁꯤ ꯈꯔ ꯊꯦꯡꯈ꯭ꯔꯦ ꯌꯦꯡꯉꯦ ꯌꯦꯡꯗꯕ꯭ꯔꯣ ꯅꯪ
ꯑꯩ ꯌ‌ꯦꯡꯗ‌ꯦ ꯑꯩ ꯇꯨꯝꯒ꯭ꯔꯦ ꯎꯝ ꯐꯣꯟ ꯗꯨ ꯃꯩ ꯂꯩꯇꯕꯩ ꯑꯗꯨꯝ ꯆꯥꯔꯁ
ꯌꯥꯍꯧ ꯉꯟꯅ ꯀꯩꯅꯣ ꯇꯨꯝꯕ ꯉꯟꯕꯗꯨꯅ ꯐꯔꯕꯅꯦ ꯍꯆꯥꯡ
ꯅꯪꯗꯤ ꯀꯩꯅꯣ ꯇꯧꯔꯝꯒꯅꯤꯅꯦ ꯐꯃꯨꯡꯗ ꯂꯩꯔꯒ ꯍꯧꯒꯜꯂꯦ ꯍꯧꯒꯜꯂꯦ ꯍꯥꯏꯔ‌‌ꯣ
ꯅꯠꯇꯦ ꯉꯁꯥꯏ ꯍꯧꯒꯜꯂꯒ ꯀꯩꯅꯣ ꯇꯧꯔꯦ ꯋꯥꯁꯑꯞ ꯇꯧꯔꯒ ꯂꯣꯏꯔꯦ ꯑꯗꯨꯒ ꯐꯥꯃꯨꯡꯗ ꯑꯃꯨꯛ ꯄꯣꯊꯥꯔꯦ ꯇꯨꯝꯕ ꯋꯥꯕꯩ ꯅꯪꯗꯤ ꯀꯩꯗꯧꯔꯤꯒꯦ
ꯂꯐꯣꯏ ꯆꯥꯔꯒ ꯂꯦꯞꯄꯒ ꯂꯩ
ꯂꯐꯣꯏꯁꯦ ꯅꯣꯏ ꯅ‌ꯣꯏꯗ ꯄꯥꯟ ꯄꯥꯜꯂꯤꯔꯣ
ꯅꯠꯇꯦ ꯈꯣꯏꯒꯤ ꯅꯠꯇꯦ
ꯀꯥꯏꯗꯩꯅ‌ꯣ ꯃꯤꯅ ꯄꯤꯔꯣ
ꯎꯝ
ꯌꯥꯝ ꯍꯥꯎꯋꯤꯀꯣ ꯂꯐꯣꯏꯗ ꯑꯈꯣꯏ ꯀꯩꯅꯣ ꯂꯣꯀꯦꯜꯗ ꯄꯥꯟ ꯂꯣꯀꯦꯜꯒꯤꯗꯨꯅ ꯍꯥꯎꯋꯤꯀꯣ ꯃꯣꯏ ꯆꯝ ꯄꯥꯥꯔꯥ ꯖꯍꯥꯖꯤꯒꯤꯗꯣ ꯍꯥꯎꯇꯦ
ꯖꯍꯥꯖꯤꯒꯤ ꯍꯥꯎꯋꯤꯅ
ꯍꯥꯎꯇꯦ ꯂꯣꯀꯦꯜꯒꯤꯗꯣ ꯍꯥꯎꯋꯦ ꯑꯩꯒꯤ ꯑꯣꯏꯅꯗꯤ
ꯂꯣꯀꯦꯜ ꯒꯤ ꯑꯆꯧꯕꯗꯨꯔꯣ ꯅꯪꯅ ꯍꯥꯏꯕꯖ‌ꯦ
ꯂꯣꯀꯦꯜ ꯑꯆꯧꯕ ꯃꯆꯥꯖꯨ ꯀꯩꯅꯣ ꯍꯥꯎꯕꯁꯨ ꯂꯩ ꯖꯤꯍꯥꯖꯤ ꯅꯠꯇ꯭ꯔꯣ ꯑꯆꯥ ꯆꯥꯎꯕꯗꯣ
ꯍꯦ ꯖꯍꯥꯖꯤꯖꯨꯅ‌ꯦ ꯑꯃꯥ ꯎꯝ ꯄꯤꯛ ꯄꯗꯣ ꯆꯝꯄ꯭ꯔꯥꯅ ꯑꯃꯨꯛꯀ ꯍꯦꯟꯅ ꯄꯤꯛꯄꯅꯦ ꯖꯤꯍꯥꯖꯤꯗꯤ ꯍꯥꯎꯕꯅꯤ ꯍ‌ꯦ ꯀꯩꯅꯣꯅꯦ
ꯖꯤꯍꯥꯖꯤ ꯀꯩꯅꯣ ꯅꯠꯇ꯭ꯔꯣ ꯆꯥꯎꯕꯗꯣ ꯑꯗꯨ ꯑꯗꯨ ꯆꯥꯎꯕꯗꯣ ꯀꯔꯤ ꯀꯧꯒꯦ ꯗꯤ ꯌꯥꯝ ꯆꯥꯎꯅꯒ ꯄꯥꯟꯕꯗꯣ ꯑꯗꯨ ꯖꯤꯍꯥꯖꯤ ꯅꯠꯇ꯭ꯔꯕ
ꯅꯪꯁꯦ ꯌꯥꯗ꯭ꯔꯦꯗ ꯅꯪꯒꯤ ꯆꯍꯤꯗꯨꯒ ꯖꯤꯍꯥꯖꯤ ꯐꯥꯎ ꯃꯁꯛ ꯈꯪꯗ꯭ꯔꯗꯤ
ꯑꯗꯨ ꯂꯣꯀꯦꯜꯒꯤ ꯑꯗꯨꯝ ꯁꯛ ꯇꯦꯟꯕꯗꯣ ꯆꯥꯎꯔꯒ ꯆꯥꯎꯁꯨ ꯆꯥꯎꯗꯦ ꯃꯁꯛ ꯐꯖꯕꯗꯣ ꯑꯗꯣ ꯍꯥꯎꯋꯤꯅꯦ ꯑꯗꯨ ꯂꯣꯀꯦꯜꯒꯤꯅ ꯍꯥꯎꯗꯔꯣ ꯃꯔꯨꯒ ꯃꯔꯛꯇ ꯄꯥꯟꯕꯗꯣ ꯃꯅꯨꯡꯗ ꯈꯪꯗꯕ꯭ꯔꯣ